ꯑꯜꯂꯣ ꯇꯥꯌꯦ ꯊꯕꯛ ꯌꯥꯝ ꯆꯤꯟꯕ ꯃꯥꯜꯂꯦꯗ ꯅꯪꯁꯨ
ꯏꯁ ꯊꯕꯛ ꯊꯕꯛ ꯍꯥꯏꯕꯕꯨ ꯍꯣꯁꯇꯦꯜ ꯍꯣꯁꯇꯦꯜꯗꯥ ꯂꯩꯕꯅꯤꯅ ꯊꯕꯛꯁꯤ ꯈꯤꯇꯪ ꯑꯗꯨꯝ ꯂꯩꯅꯤ
ꯑꯦ ꯍꯣꯁꯇꯦꯜꯗ ꯂꯩꯑꯕ
ꯎꯝ
ꯌꯥꯝ ꯄꯥꯛꯇꯤꯌꯦ ꯍꯣꯁꯇꯦꯜꯗ ꯂꯩꯔꯁꯨ ꯐꯣꯟ ꯄꯥꯏꯍꯜꯂꯦꯗꯅ
ꯎꯝ ꯐꯣꯟꯕꯨꯗꯤ ꯄꯥꯏ ꯍꯜꯂꯦ
ꯍꯣꯁꯇꯦꯜ ꯑꯩꯈꯣꯏ ꯑꯩꯈꯣꯏ ꯍꯣꯁꯇꯦꯜ ꯂꯩꯕ ꯀꯥꯟꯗꯗꯤ ꯐꯣꯟ ꯄꯥꯏꯍꯟꯗꯤꯌꯦ
ꯈꯣꯏ ꯃꯤꯁ ꯃꯣꯔꯗꯦꯅ ꯂꯣꯏꯅꯃꯛ ꯃꯤ ꯌꯥꯝꯒꯤ ꯑꯗꯨꯝ ꯂꯧꯋꯦ ꯅꯣꯏꯗꯤ ꯅꯨꯡꯉꯥꯏꯔꯦꯅꯦ ꯐꯣꯟ ꯄꯥꯏ ꯍꯥꯜꯗꯨꯗꯤ ꯂꯥꯔꯤꯛ ꯄꯥꯕꯁꯨ ꯁꯨꯛꯀꯪ ꯀꯪꯉꯔꯣꯏ
ꯑꯁ ꯑꯗꯨꯗꯅꯦꯕ ꯍꯣꯏ ꯃꯥꯅꯦ ꯀꯩꯅꯣ ꯈꯣꯏ ꯐꯣꯟ ꯂꯧꯒꯦ ꯇꯧꯕꯅꯦ ꯈꯣꯏꯖꯨ ꯑꯈꯣꯏꯁꯨ ꯁꯝꯃꯤꯠ ꯇꯧ ꯍꯩꯕꯅꯦꯕꯀꯣ
ꯎꯝ
ꯑꯗꯨꯅ ꯅꯨꯄꯥ ꯈꯛꯇꯪ ꯂꯩꯕꯅꯤꯅ ꯀꯥꯏꯗꯒꯤ ꯅꯨꯄꯤ ꯅꯨꯄꯤꯁꯨ ꯋꯥꯔꯤ ꯁꯥꯅꯤꯡꯉꯝꯒꯅꯤ ꯑꯗꯨꯗꯥꯒꯤ ꯐꯣꯟ ꯁꯥꯃꯤꯠ ꯇꯧ ꯌꯥꯗꯦ ꯗꯣ ꯎꯝ ꯀꯩꯒꯤ ꯂꯣꯟꯅ ꯄꯥꯏꯕ ꯅꯠꯇꯦꯗ ꯑꯗꯨꯝ ꯑꯩꯈꯣꯏꯗꯤ ꯑꯗꯨꯝ ꯄꯥꯏꯅꯩ ꯅꯨꯄꯤꯗꯐꯨ ꯅꯨꯄꯤꯗꯁꯨ ꯐꯣꯟ ꯇꯧꯗ꯭ꯔꯥꯗꯤ ꯑꯥ ꯃꯣꯏꯅ ꯇꯣꯛꯅꯔꯥꯗꯤ
ꯀꯩꯅꯣ
ꯍꯣꯏ ꯑꯥ ꯀ꯭ꯂꯥꯁ ꯇꯥꯏꯃꯤꯡꯒꯨꯝꯕ ꯀꯩ ꯀꯩꯅꯣꯗꯨꯗꯤ ꯗꯨꯝ ꯂꯣꯠꯂꯦꯕꯀꯣ ꯃꯣꯏ ꯎꯖꯥꯁꯤꯡꯒꯤ ꯀꯩꯅꯣ ꯆꯠꯈ꯭ꯔꯦꯗꯤ ꯑꯗꯨꯝ ꯄꯥꯏꯌꯦ
ꯃꯣꯏꯅ ꯃꯇꯝ ꯆꯥꯅ ꯄꯤꯔꯗꯤ ꯌꯥꯏ ꯀꯥꯏꯅꯣ ꯀ꯭ꯂꯥꯁ ꯃꯇꯝꯗ ꯀ꯭ꯂꯥꯁ ꯌꯥꯎ ꯔꯣ ꯅꯣꯏ ꯁꯨꯇꯤ ꯍꯜꯂꯛꯑꯔꯀꯥꯟꯗ ꯐ꯭ꯔꯤ ꯇꯥꯏꯝ ꯑꯃ ꯂꯩꯗꯅ ꯑꯗꯨ ꯃꯇꯝꯗ ꯄꯥꯏꯔꯗꯤ ꯌꯥꯔꯦ ꯌꯥꯝ ꯅꯨꯡꯉꯥꯏꯔꯦꯗ ꯅꯣꯏꯗꯤ ꯑꯩꯈꯣꯏꯗꯤ ꯑꯃꯅ ꯐꯥꯎ ꯁꯨꯇꯤ ꯂꯩꯔꯁꯨ ꯁꯨꯛꯄꯤ ꯄꯤꯗꯦ ꯑꯩꯈꯣꯏ ꯃꯦꯖꯤꯛꯀꯣ ꯑꯥ ꯎꯝ ꯁ꯭ꯀꯨꯜꯗꯣ ꯍꯣꯁꯇꯦꯜ ꯂꯩꯕ ꯀꯥꯟꯗ ꯃꯥ ꯕꯖꯥꯔꯗ ꯆꯠꯄ
ꯎꯝ
ꯃꯥ ꯕꯖꯥꯔꯗ ꯆꯠꯂꯒ ꯑꯩꯈꯣꯏ ꯅꯨꯄꯤ ꯍꯣꯁꯇꯦꯜ ꯂꯩꯕꯁꯤꯡꯗꯣ ꯔꯨꯝꯗ ꯒꯦꯠ ꯂꯣꯟꯁꯤꯜꯂꯒ ꯊꯝꯃꯤꯅꯤꯅ ꯈꯪꯗꯕ ꯈꯣꯏ ꯁꯥꯎꯅꯤꯡꯕꯗꯅ
ꯔꯁ
ꯑꯥꯎꯁꯨ ꯁꯥꯎꯅꯤꯡꯉꯦ ꯐꯣꯟ ꯑꯃꯠꯇꯥ ꯐꯥꯎ ꯄꯤꯗꯦ ꯒꯦꯠꯇꯨꯁꯨ ꯆꯥꯕꯤꯅ ꯂꯣꯜꯂꯤ ꯃꯄꯥꯟ ꯊꯣꯛꯄꯁꯨ ꯌꯥꯗꯦ ꯎꯄꯥꯏ ꯂꯩꯇꯦ ꯑꯗꯨ ꯃꯇꯝꯗ
ꯑꯗꯨꯅꯅꯤꯅꯦ ꯅꯨꯄꯤꯁꯤꯡꯁꯦ ꯍꯣꯁꯇꯦꯜ ꯂꯩꯔꯒ ꯍꯣꯝ ꯁꯤꯠ ꯌꯥꯝ ꯇꯧꯋꯦ ꯍꯥꯏꯁꯦ ꯌꯨꯝ ꯆꯠꯅꯤꯡꯕ ꯍꯥꯏꯗꯨꯅꯦ
ꯗꯨꯒ ꯏꯃꯥꯟꯅꯕꯤ ꯃꯥꯒꯤ ꯅꯨꯄꯥ ꯃꯥꯟ ꯃꯥ
ꯅꯣꯏꯅ
ꯎꯝ ꯏꯃꯥꯟꯅꯕꯤ ꯅꯨꯡꯁꯤ ꯃꯥ ꯅꯨꯄꯥꯗꯤ ꯐꯣꯟ ꯄꯥꯏꯌꯦꯕ ꯍꯣꯁꯇꯦꯜꯗ
ꯑꯣ
ꯃꯥꯒꯤ ꯐꯣꯟ ꯂꯧꯔꯦ ꯏꯕꯥꯅꯤ ꯐꯣꯟ ꯂꯧꯔꯒ ꯀꯩꯅꯣ ꯔꯨꯝꯗ ꯃꯤꯁꯇ ꯂꯣꯠꯇꯨꯅ ꯐꯣꯟ ꯌꯦꯡꯃꯤꯟꯅꯩꯕ ꯏꯕꯥꯅꯤ ꯌꯦꯡꯃꯤꯟꯅꯕ ꯀꯥꯟꯗ ꯃꯤꯁꯇꯨ ꯎꯔꯦꯕ ꯐꯣꯟꯗꯨ ꯂꯧꯈꯔꯦ ꯄꯥꯈꯠꯄꯅ ꯀꯤꯕꯗꯨꯅ ꯑꯁ ꯍꯥꯏꯔꯅꯨ
ꯃꯤꯁꯇꯨ
ꯎꯝ ꯑꯗꯣ ꯄꯥꯈꯪ ꯄꯥꯈꯪꯁꯤꯅ ꯎꯝ ꯄꯥꯈꯪꯁꯤꯅ ꯑꯁ ꯀꯩꯒꯤꯅꯣ ꯐꯣꯟ ꯇꯧꯔꯛꯇꯕ ꯀꯩꯀꯩꯅꯣ ꯍꯥꯏꯗ꯭ꯔꯣ
ꯐꯣꯟ ꯄꯥꯏꯗꯦ ꯐꯣꯟ ꯄꯥꯏꯍꯟꯗꯕꯕꯨ ꯀꯃꯥꯏꯅ ꯁꯥꯎꯗꯣꯏꯅꯣ ꯃꯣꯏꯁꯨ ꯒ꯭ꯌꯥꯟ ꯇꯥꯕ ꯌꯥꯏ ꯀꯩꯅꯣ ꯅꯨꯄꯥꯁꯤꯡꯕꯨꯗꯤ ꯐꯣꯟ ꯄꯥꯏ ꯄꯥꯏꯍꯜꯂꯦ ꯃꯣꯏ ꯋꯥꯔꯗꯦꯟꯁꯤꯡꯅ ꯑꯩꯈꯣꯏ ꯅꯨꯄꯤꯗꯗꯤ ꯌꯥꯗꯦꯕ ꯄꯥꯏꯍꯟꯗꯦꯕ ꯈꯣꯏ ꯃꯤꯁꯇꯣ ꯌꯥꯝ ꯁꯥꯠꯊꯤꯌꯦ ꯈꯣꯏ ꯋꯥꯔꯗꯦꯟꯗꯣ ꯃꯁꯛꯇꯨꯒ ꯑꯁ ꯌꯦꯡꯅꯤꯡꯗꯦ ꯍꯧꯖꯤꯛꯐꯥꯎ ꯇꯜꯂꯦ
ꯑꯗꯨꯅꯅꯤꯅꯦ ꯅꯨꯄꯥꯁꯤꯡꯅ ꯅꯨꯄꯥꯁꯤꯡꯅ ꯑꯟꯗꯔꯁꯇꯦꯟꯗꯤꯡ ꯂꯩ ꯍꯥꯏꯒ ꯅꯨꯄꯤꯁꯤꯡꯅꯗꯤ ꯌꯥꯗꯤ ꯌꯥ ꯌꯥꯗꯤ ꯌꯥꯗꯦꯀꯣ ꯃꯣꯏꯗꯤ ꯈꯠꯅꯅꯤꯡꯉꯥꯏ ꯌꯥꯝ ꯇꯧꯋꯦ ꯀꯩꯒꯤꯅꯣ ꯐꯣꯟ ꯇꯧꯔꯛꯇꯕꯁꯦ ꯑꯩꯈꯣꯏ ꯍꯣꯁꯇꯦꯜꯗ ꯄꯤꯗꯦ ꯀꯃꯥꯏ ꯁꯨꯃꯥꯏꯅ ꯇꯧꯋꯦ ꯁꯨꯃꯥꯏꯅ ꯇꯧꯋꯦ ꯍꯥꯏꯕ ꯐꯥꯎꯅꯤ ꯌꯥꯗꯕ ꯋꯥꯅꯤ ꯅꯨꯄꯤꯁꯤꯡꯁꯦ ꯌꯥꯝ ꯈꯠꯇꯤ ꯈꯠꯄ ꯃꯥꯜꯂꯦꯀꯣ